ꯑꯦ ꯀꯩꯗꯧꯔꯤꯅꯣ
ꯍꯧꯖꯤꯛ ꯎ ꯑꯣ ꯀꯩꯁꯨ ꯇꯧꯗꯦ ꯅꯪꯗꯤ
ꯑꯩꯁꯨ ꯑꯗꯨꯝ ꯐꯝꯅ ꯂꯩꯕꯅꯦ ꯆꯥꯛ ꯆꯥꯕ ꯂꯣꯏꯔꯦ
ꯅꯨꯡꯉꯥꯏꯀꯣ
ꯆꯥꯛ ꯆꯥꯔꯕꯣ
ꯆꯥꯔꯦ ꯆꯥꯔꯦ ꯉꯁꯤ
ꯑꯩꯈꯣꯏ ꯌꯦꯟꯁꯥꯡ ꯀꯔꯤ ꯃꯊꯦꯜ
ꯉꯁꯤ ꯃꯊꯦꯜꯁꯤ ꯌꯥꯝꯃꯦ
ꯍꯥꯎꯔꯝꯅꯤ ꯑꯗꯨꯗꯤ ꯋꯥꯎ ꯋꯥꯎ ꯑꯁ ꯇꯥꯗꯤ ꯇꯂꯦ ꯋꯥꯥꯎ ꯋꯥꯎ ꯑꯦꯁ ꯌꯥꯝꯃꯟ ꯑꯗꯨ꯭ꯔꯣ ꯃꯆꯤꯟ ꯊꯤꯕ ꯑꯣꯏꯔꯝꯅꯤꯗ
ꯈꯔ ꯆꯥꯕꯤꯈ꯭ꯔꯦ ꯉꯁꯤꯗꯤ
ꯅꯪꯒꯤꯗꯣ ꯈꯔꯗꯤ ꯃꯆꯤꯟꯊꯤꯕ ꯃꯥꯜꯂꯦꯀꯣ
ꯈꯔꯗꯤ ꯍꯣꯏ
ꯈꯡꯉꯦꯕ ꯌꯦꯔꯨꯝ ꯍꯥꯢꯔꯒ ꯑꯣꯝꯂꯦꯠ ꯍꯥꯏꯔꯒ
ꯑꯣꯝꯂꯦꯠ ꯑꯣꯝꯂꯦꯠꯇꯤ ꯆꯥꯏꯌꯦ ꯉꯁꯤ ꯑꯣꯝꯂꯦꯠ ꯑꯗꯨꯒ ꯑꯣꯝꯂꯦꯠ ꯆꯥꯏ ꯏꯔꯣꯟꯕ ꯆꯥꯏ ꯑ
ꯀꯪꯁꯣꯏ
ꯀꯥꯡꯁꯣꯏ ꯆꯥꯏ ꯆꯠꯅꯤ ꯃꯣꯔꯣꯛ ꯃꯦꯠꯄꯗꯣ
ꯂꯣꯏꯔꯝꯃꯅꯤ ꯑꯗꯨꯅ
ꯆꯥꯛ ꯆꯥꯛꯁꯨ ꯆꯥꯏꯌꯦꯅ
ꯏꯁ ꯑꯩ ꯆꯥꯕ ꯍꯥꯏꯕ ꯅꯠꯇꯦ ꯀꯣ ꯀꯔꯤ ꯃꯊꯦꯜꯅꯣ ꯍꯥꯏꯕꯅꯤꯀꯣ ꯅꯣꯏ ꯅꯣꯏ ꯀꯔꯤ ꯆꯥꯛ ꯆꯥꯕ꯭ꯔꯣ ꯍꯥꯏꯕ ꯅꯠꯇꯦ ꯑꯗꯨ ꯅꯣꯏ ꯅꯪꯕꯨ ꯀꯣ ꯀꯔꯤ ꯆꯥꯛ ꯆꯥ ꯆꯥꯕ꯭ꯔꯣ ꯍꯡꯗꯦꯕ ꯁꯨꯄꯔ ꯐꯥꯏꯟ ꯆꯥꯕ꯭ꯔꯣ
ꯅꯠꯇꯦ ꯁꯨꯄꯔ ꯐꯥꯏꯟ ꯅꯠꯇꯦ
ꯍꯥꯏꯗ꯭ꯔꯕꯥꯠꯀꯤ
ꯍꯌꯥꯅꯥ ꯅ
ꯍꯔꯤꯌꯥꯅꯥ ꯅꯠꯇꯦ ꯍꯩꯗ꯭ꯔꯕꯥꯗꯒꯤ ꯌꯦꯟ ꯍꯥꯏꯒꯤꯌꯦ
ꯍꯥꯎꯔꯣꯏ ꯑꯗꯨꯗꯤ
ꯍꯥꯏꯗ꯭ꯔꯕꯥꯠꯀꯤ ꯆꯦꯡ ꯆꯥꯏ
ꯍꯗ꯭ꯔꯕꯥ ꯑꯩꯈꯣꯏꯗꯤ ꯍꯔꯤꯌꯥꯅꯥꯒꯤ ꯇꯨꯝꯝ ꯆꯥꯟꯅꯩꯌꯦ
ꯍꯔꯤꯌꯥꯅꯥ ꯏ ꯍꯧꯥꯎꯔꯤꯕꯅꯤ ꯍꯥꯎꯗꯄꯥ ꯊꯥꯏ ꯁꯥꯏ
ꯄ ꯂꯣꯏꯍꯦ ꯑ ꯇꯧꯋꯦ ꯆꯥꯛꯆꯥꯕ ꯍꯦꯛ ꯂꯣꯏꯔꯗꯤ ꯐꯥꯔꯣꯗꯣ ꯉꯛꯄꯅꯤꯉꯣ
ꯑꯩ ꯌꯥꯕꯅꯦꯍꯦ ꯁꯠ ꯁꯠ ꯇꯧꯕꯅꯦ ꯁꯠ ꯁꯠ
ꯆꯥꯛ ꯂꯥꯛꯗꯧ ꯃꯥꯜꯂꯦꯕꯣ
ꯁꯠ ꯁꯠ ꯇꯧꯕꯅꯦ ꯑꯩꯈꯣꯏꯗꯤ
ꯅꯪꯒꯤ ꯃꯦꯆꯤꯟꯗꯣ ꯈꯔ ꯁꯥꯡꯅ ꯆꯪꯕ ꯃꯥꯟꯗꯦ ꯀꯨꯏꯅ ꯆꯠꯄꯒꯗꯧ ꯃꯥꯟꯗꯦ
ꯑꯩꯒꯤ ꯃꯦꯆꯤꯟꯁꯦ ꯄꯤꯌ ꯑꯣꯔꯤꯅꯦ ꯑꯣꯔꯤ ꯑꯣꯔꯤꯖꯤꯅꯦꯜ
ꯅ ꯎꯦ
ꯍꯌꯡ ꯑ ꯍꯌꯡ ꯍꯌꯦꯡ ꯌꯨꯝ ꯆꯠꯄꯗ ꯑꯩꯒꯤꯁꯨ ꯑꯩꯒꯤ ꯀꯩꯅꯣ ꯏꯃꯥꯒꯤꯁꯨ ꯀꯩꯅꯣ ꯊꯥꯕꯤꯔꯛꯑꯣ
ꯀꯨꯏꯅꯣ
ꯊꯥꯡꯖꯤꯡ
ꯃꯔꯨ ꯈꯛꯇ ꯊ ꯊꯕꯤꯒꯦꯀꯣ
ꯃꯥꯒꯤ ꯊꯥꯡꯁꯤꯡꯒꯤ ꯀꯔꯤ ꯍꯥꯏꯕ
ꯄꯤꯡꯈꯪ
ꯇꯤꯡ ꯈꯪ ꯍꯥꯏꯕ꯭ꯔꯣ
ꯑ ꯇꯤꯡꯈꯥꯡꯡꯈꯛ ꯑꯣꯏꯔꯁꯨ ꯊꯥꯕꯤꯈ꯭ꯔꯣ
ꯊꯥꯕꯤꯌꯣ
ꯅꯪꯒꯤ ꯈꯨꯟꯁꯨ ꯈꯔ ꯂꯥꯞꯃꯟꯅꯤꯡꯉꯀꯣ ꯑꯩꯈꯣꯏ ꯑꯩꯈꯣꯏ ꯈꯨꯟꯒ ꯑꯗꯨꯝ ꯃꯅꯥꯛꯇ ꯂꯩꯔꯗꯤ ꯐꯥꯒꯞ
ꯑꯩ ꯑꯩ ꯗꯗꯥ ꯂꯩꯕꯅꯦ ꯀꯩꯅꯣꯅꯅꯦ ꯕꯖꯥꯔꯗ
ꯑꯩ ꯕꯖꯥꯔꯗ ꯀꯨꯝꯃꯣꯏ ꯌꯣ ꯍꯦꯛ ꯂꯥꯔꯒ ꯑꯩꯈꯣꯏ ꯈꯨꯟꯒꯤ ꯀꯔꯤꯗ ꯆꯠꯀꯅꯤ ꯑꯗꯨ ꯑꯣꯏꯔꯁꯨ ꯑꯩꯈꯣꯏꯒꯤ ꯂꯩꯀꯥꯏꯒꯤ ꯀꯔꯤ
ꯕꯖꯔ ꯕꯖꯥꯔ ꯐꯥꯎ ꯆꯠꯁꯤꯦ ꯍꯥꯏꯌꯣ ꯅꯪ ꯈꯪꯅꯕ ꯈꯪꯅꯕ ꯑꯣꯏꯔꯗꯤ
ꯗꯦ ꯕꯖꯥꯔꯗ
ꯍꯣꯏ ꯈꯪꯉꯦ ꯅꯦ ꯒꯦ ꯑꯦ ꯈꯪꯉꯤ ꯈꯪꯉꯤ ꯅꯪꯒꯤ ꯋꯥ ꯈꯜꯗꯣ ꯈꯪꯉꯤ ꯌꯥꯝ ꯈ ꯈꯪꯅꯕ ꯈꯪꯅꯕ ꯌꯥꯝ ꯊꯦꯡꯅꯒꯅꯤ ꯍꯥꯏꯕꯒꯤ ꯋꯥꯈꯜꯗ
ꯅꯠꯇꯦ ꯕꯖꯥꯔꯗ ꯀꯣ ꯃꯤ ꯈꯪ ꯅꯕ ꯂꯩꯇꯦꯗ ꯑꯁꯦꯡꯕ ꯂꯩꯇꯦ ꯀꯅꯥꯁꯨ ꯑꯗꯣ ꯎꯝ ꯀꯔꯤꯅꯣ ꯀꯥꯎꯈ꯭ꯔꯦ ꯑꯍ ꯍ ꯍ ꯍ ꯍꯍ ꯅꯪꯅꯔꯣ ꯍꯍ ꯀꯥꯎꯈ꯭ꯔꯦ ꯋꯥ ꯍꯥꯏꯒꯦ ꯍꯥꯏꯔꯒ ꯀꯔꯤ ꯊꯔꯣꯏꯅꯣ
ꯇꯧꯔꯛꯀꯅꯤ ꯈꯔ ꯇꯧꯔꯛꯀꯅꯤ
ꯏꯃꯥꯟꯅꯕꯤꯗꯣ ꯂꯩ ꯃꯥꯗꯣ ꯃꯥꯒꯤ ꯎꯝ ꯃꯥꯁꯨ ꯂꯩꯇꯦꯕ ꯉꯁꯤꯗꯣ ꯆꯠꯈ꯭ꯔꯦꯕ ꯍꯍ ꯏꯊꯟꯅ ꯂꯩꯌꯦ
ꯑꯣ ꯑꯗꯣ ꯑꯩꯒꯤ ꯗꯗꯥꯒꯤ ꯅꯝꯕꯔ ꯄꯤꯔꯛ ꯑ ꯄꯤꯔꯛꯑꯒꯦ ꯊꯥꯕꯤꯔꯛꯑꯒꯦ ꯑꯗꯣ ꯅꯪ ꯊꯦꯡꯅꯔꯒ ꯀꯩꯅꯣ ꯀꯩꯅꯣ ꯈꯔ ꯊꯥꯕꯤꯒ꯭ꯔꯣ
ꯕꯖꯥꯔꯗ ꯆꯠꯄ ꯃꯤ ꯂꯩ
ꯆꯥ ꯂꯩꯕꯅꯦ ꯅꯪ
ꯑꯩꯈꯣꯏ ꯈꯨꯟꯗ ꯂꯥꯛꯀꯦ ꯍꯥꯏꯕ꯭ꯔꯣ ꯃꯥꯗꯣ
ꯌꯥꯏꯅ
ꯑꯩꯈꯣꯏ ꯈꯨꯟꯗ ꯂꯥꯛꯍꯜꯂꯣꯏꯗ ꯃꯤ ꯑꯇꯣꯞꯄꯕꯨ ꯍꯧꯖꯤꯛꯀꯥꯟ ꯂꯥ ꯍꯜꯂꯣꯏꯕ
ꯑ ꯍꯥꯏꯋꯦꯗ ꯊꯦꯡꯅꯕ ꯌꯥꯏꯌꯦꯅ ꯖꯅꯥ ꯒꯅꯥ ꯋꯥꯏꯇꯤꯡ ꯁꯦꯗꯇ
ꯑꯩꯅ ꯑꯃꯨꯛ ꯊꯣꯛꯇꯣꯏꯕ ꯁꯁ
ꯅꯪ ꯂꯥꯛꯄꯒ ꯃꯥ ꯍꯦꯛ ꯑ ꯅꯪ ꯍꯦꯛ ꯂꯥꯛꯄꯒ ꯃꯥ ꯊꯦꯡꯅꯍꯟꯕ
ꯁꯤꯆ
ꯅꯪ ꯍꯌꯦꯡ ꯄꯨꯡ ꯀꯌꯥꯗ ꯆꯠꯀꯅꯤ ꯐꯥꯏꯚ ꯊꯔꯇꯤ ꯐꯥꯏꯚ ꯊꯥꯔꯇꯤ ꯑꯗꯨ ꯑꯣꯏꯇꯥꯔꯗꯤ ꯁꯤꯛꯁ ꯁꯤꯛꯁ ꯊꯥꯔꯇꯤ ꯁꯚꯦꯟ ꯁꯚꯦꯟ ꯁꯚꯦꯟ ꯁꯦꯚꯦꯟꯒꯨꯝꯕꯗ ꯌꯧꯔꯅꯤꯀꯣ ꯅꯪ ꯁꯚꯦꯟ ꯁꯤꯛꯁ ꯁꯤꯛꯁ ꯐꯤꯐꯇꯤ ꯑꯦꯠ ꯐꯤꯐꯇꯤ ꯅꯥꯏꯟ ꯎꯝ ꯍꯤ ꯁꯤꯛꯁ ꯐꯤꯐꯇꯤ ꯅꯥꯏꯟꯗ ꯌꯧꯕꯅꯤ ꯅꯪ ꯑꯗꯨ ꯑꯣꯏ ꯇꯥꯔꯗꯤ ꯊꯥꯡꯖꯤꯡꯗꯣ ꯂꯩꯔꯒ ꯆꯠꯈ꯭ꯔꯣ ꯑꯩ ꯗꯗꯥꯗ ꯀꯣꯜ ꯇꯧꯔ ꯌꯥꯏ-
ꯑꯍ ꯀꯥꯏꯗꯒꯤ ꯍꯔꯥꯎꯕ꯭ꯔꯣ
ꯍꯔꯥꯎꯏꯅ
ꯑꯗꯣ ꯑꯗꯣ ꯑꯩ ꯆꯦꯛ ꯇꯣ ꯃꯥꯟꯕ꯭ꯔꯣ
ꯍꯣꯏ ꯃꯥꯜꯂꯤꯅ ꯅꯠꯇ꯭ꯔꯒ ꯗꯥꯏꯔꯦꯛ
ꯂꯦꯡꯃꯩ ꯈꯨꯟꯗ ꯆꯠꯂꯒꯦ ꯍꯥꯏꯔꯣ
ꯇꯥꯗꯤ
ꯉꯜꯂꯤ ꯉꯜꯂꯤꯗ ꯆꯠꯈꯤꯅꯨ
ꯍꯔꯥꯎꯕ꯭ꯔꯣ ꯅꯪ ꯅꯪꯒꯤ ꯅꯪꯒꯤꯗꯣ ꯍꯔꯥꯎ ꯍꯔꯥꯎꯔꯣ ꯑꯩꯗꯤ ꯍꯔꯥꯎꯋꯦ ꯑꯩ ꯗꯤ ꯌꯨꯝ ꯆꯠꯂꯅꯤ ꯍꯌꯦꯡꯗꯤ ꯑꯣ ꯑꯣ ꯑꯣ ꯑꯣ ꯅꯨꯡꯉꯥꯏ
ꯍꯦꯛ
ꯀ꯭ꯔꯤꯅꯣ ꯑꯩ ꯑꯩꯀꯣ ꯑ ꯑꯩꯀꯣ ꯍꯦꯛ ꯌꯧꯔꯒꯀꯣ
ꯈꯪꯉꯦ ꯈꯪꯉꯦ ꯑꯩ ꯂꯣꯏ ꯈꯪꯉꯦ ꯅꯪ ꯇꯧꯒꯗꯕꯗꯨ ꯑꯩꯅ ꯈꯪꯉꯦ
ꯀꯔꯤꯅꯣ ꯍꯥꯏꯔꯛꯑꯣ ꯑꯗꯨꯗꯤ ꯀꯔꯤ ꯇꯧꯒꯦꯔꯣ ꯍꯥꯏꯔꯛꯑꯣ
ꯄꯞꯄꯤ
ꯀꯔꯤꯔꯣ
ꯅꯪꯒꯤ ꯅꯪꯒꯤ ꯄꯞꯄꯤ ꯗꯣ ꯄꯞꯄꯤꯗꯣ
ꯀ꯭ꯔꯤ ꯇꯧꯋꯦ ꯍꯥꯏꯕꯔꯣ ꯑꯩꯒꯤ ꯄꯞꯄꯤꯗꯣ ꯑꯁ ꯑꯁꯤ ꯀꯩꯊꯦꯜ ꯃꯤꯗ ꯌꯧꯔ ꯑꯆꯥꯄꯣꯠ ꯂꯧꯇ꯭ꯔꯗꯤ ꯌꯥꯔꯣꯏꯍꯦ ꯑꯩꯒꯤ ꯄꯞꯄꯤꯗꯣ ꯒꯣ
ꯑꯩ ꯀꯩꯅꯣ ꯍꯥꯏ
ꯎꯝ ꯉꯁꯥꯏ ꯑꯗꯣ ꯉꯁꯥꯏ ꯕ ꯕꯖꯥꯔꯗ ꯂꯧꯔꯗꯤ ꯐꯒꯗꯧꯕ
ꯑ ꯀꯠ ꯍꯦꯃꯝꯕꯤꯗꯅꯦ
ꯎꯝ
ꯑꯦꯔꯨꯝ ꯑꯦꯔꯨꯝ ꯑꯦꯔꯨꯝ ꯂꯩ ꯑꯣꯣ
ꯀꯩꯗꯧꯗꯣꯏꯕꯔꯣ
ꯌꯦꯔꯨꯝ ꯌꯦꯔꯨꯝ ꯑꯃ ꯑꯅꯤ ꯂꯩꯔꯣ ꯑꯗꯨꯒ ꯍꯣꯇꯦꯦꯜꯒ ꯄꯨꯔꯤ ꯂꯩꯔꯣ
ꯑꯗꯨꯅ ꯐꯀꯦꯔꯣ
ꯍ ꯄꯨꯔꯤꯗꯣ ꯅꯪ ꯆꯥꯔꯣ ꯌꯦꯔꯨꯝꯗꯣ ꯄ ꯄꯄꯤꯒꯤ ꯄꯄꯤ ꯄꯄꯤꯒꯤ ꯄꯤꯈ꯭ꯔꯣ
ꯃꯣꯏꯒꯤ ꯄꯨꯔꯤꯗꯣ ꯀꯌꯥ ꯀꯌꯥ ꯁꯥ ꯀꯌꯥ ꯀꯌꯥ ꯑꯣꯏꯕ꯭ꯔꯣꯀꯣ ꯄꯨꯔꯤꯗꯨꯁꯨ ꯄꯨꯔꯛꯄ ꯌꯥꯏꯍꯦ ꯄꯄꯤꯒ
ꯑꯦ ꯄꯨꯔꯤ ꯄꯨꯔꯤꯗꯣ ꯌꯥꯝꯅ ꯄꯤꯖꯒꯅꯨ
ꯀꯩꯗꯧꯒꯦ
ꯊꯥꯎ ꯆꯥꯕ ꯌꯥꯗꯦꯦ
ꯁꯤꯁ ꯇꯥꯎꯈ꯭ꯔꯦ ꯑꯩꯒꯤ ꯍꯣꯏ ꯑꯗꯣ ꯑꯩꯒꯤ ꯍꯨꯏꯗ ꯆꯥꯎꯈ꯭ꯔꯦꯕ ꯃꯥꯗꯣ ꯑꯉꯥꯡ ꯅꯠꯇ꯭ꯔꯦꯕ
ꯌꯥꯗꯦ ꯑꯣꯏꯁꯨꯁꯨ
ꯏꯁ ꯅꯍꯥꯟꯗꯣ ꯑꯩꯈꯣꯏꯒꯤ ꯁꯦꯝꯃꯒ ꯃꯥꯗꯣ
ꯑꯗꯨꯒꯤꯅꯦ ꯑꯗꯨꯒꯤꯅꯦ ꯗꯁꯤꯟ ꯆꯠꯄꯗꯨ
ꯑꯗꯨ ꯅꯠꯇꯦ ꯑꯗꯨꯒꯤ ꯍꯨꯏ ꯅꯠꯇꯦ ꯑꯗꯨꯒꯤ ꯍꯨꯏ ꯅꯠꯇꯕ ꯃꯥ ꯀꯩꯅꯣ ꯑꯩꯈꯣꯏ ꯃꯥꯗꯣ ꯅꯥꯕ ꯐꯔꯛꯀꯥꯟꯗ ꯍꯥꯏꯕꯅꯤ ꯏꯁ ꯈꯪꯁꯨ ꯈꯪꯗꯦ
ꯎꯝ ꯌꯥꯗꯕꯅꯤ ꯊꯥꯎ ꯆꯥꯕ ꯌꯥꯗꯕꯅꯤ ꯍꯣꯏ ꯃꯔꯛꯇꯗꯤ ꯃꯔꯛ ꯗꯤ ꯌꯥꯏ ꯑꯗꯣ ꯃꯥꯒꯤ ꯍꯛꯆꯥꯡꯗꯣ
ꯑ ꯐꯌꯦꯕ ꯐꯌꯦꯕ ꯅꯣꯏ ꯋꯥ
ꯑꯁ
ꯑꯁꯤ ꯃꯕꯨꯡꯗ ꯍꯥꯏꯔꯛꯏꯗꯨꯗꯤ ꯅꯪ ꯈꯪꯗ꯭ꯔꯣꯏ
ꯅꯣꯏꯕ ꯃꯈꯩ ꯐꯥꯏ ꯍꯥꯏꯕ꯭ꯔꯣ ꯅꯪꯒꯤ ꯀꯥꯏꯅꯁꯦ ꯍꯏꯁ
ꯑ
ꯎ
ꯑꯗꯨꯕꯨꯀꯣ ꯑꯩꯒꯤ ꯍꯨꯏꯗꯣ ꯑꯩꯒꯤ ꯍꯨꯏꯗꯣ ꯀꯪꯉꯦ ꯍꯥꯏꯌꯦꯦ ꯌꯦꯟꯖꯥꯡ ꯍꯥꯎꯗ꯭ꯔꯗꯤꯀꯣ ꯆꯥꯛ ꯆꯪꯗꯦ ꯍꯥꯏꯌꯦ ꯃꯥꯗꯣ
ꯑꯣ ꯅꯪ ꯂꯧ ꯎꯕꯒꯤꯅꯦ ꯑꯗꯣ
ꯅꯣꯛꯅꯤꯡꯉꯍꯦ ꯑꯩꯕꯨ ꯂꯧꯋꯦ ꯍꯥꯏ ꯑꯩꯗꯣ ꯆꯥꯛ ꯍꯦꯟꯖꯥꯡ ꯍꯥꯥꯎꯗꯨꯁꯨꯁꯨ ꯆꯥꯛ ꯌꯦꯟꯖꯥꯛ ꯍꯥꯎꯗ꯭ꯔꯁꯨꯀꯣ ꯆꯥꯛ ꯌꯥꯝ ꯌꯧꯅ ꯆꯕꯅꯦ ꯈꯪꯁꯨ ꯈꯪꯗ꯭ꯔ
ꯅꯪ ꯎꯗꯕꯩ ꯅꯦ ꯍꯥꯥ
ꯋꯥꯕ꯭ꯔꯣ
ꯁꯜ ꯆꯥꯏ ꯌꯥꯝ ꯁꯥꯏ
ꯍꯩ ꯍꯥ
ꯑꯗꯨꯀꯣ ꯑ ꯉꯥꯏꯈꯣ ꯑꯩ ꯊꯕꯛ ꯑꯃ ꯂꯩꯌꯦ ꯑꯗꯣ ꯊꯝꯃꯒ ꯑꯃꯨꯛ ꯀꯣꯜ ꯇꯧꯔꯛꯑꯣ ꯊꯝꯃꯒꯦ ꯀꯣ
ꯍꯣꯏ ꯍꯣꯏ ꯍꯣꯏ ꯐꯔꯦ ꯐꯔꯦ